ꯑ ꯍꯜꯂꯣ
ꯑ ꯀꯥꯏꯅꯣ ꯎꯝ ꯐ꯭ꯔꯥꯟꯁ ꯁꯄꯣꯔꯠ ꯇꯧꯕ꯭ꯔꯥ ꯅꯪ
ꯇꯧꯋꯦ ꯑꯗꯨꯝ
ꯑꯗꯤ ꯅꯍꯥꯟꯒꯤ ꯃꯦꯁ ꯇꯧ ꯐꯖꯕꯅꯦ ꯑꯁ ꯀꯩꯅꯣ ꯅꯝꯕ ꯂꯩꯦ ꯍꯥꯏꯕ ꯑꯗꯨꯝ ꯐꯥꯔꯣ ꯀꯣ ꯑꯅꯤ ꯏ ꯆꯥꯟ ꯇꯗ
ꯎꯝ ꯃꯌꯥꯝꯡ ꯃ ꯆꯥꯕꯗꯕꯗ
ꯎꯝ ꯅꯝꯕꯔ ꯁꯚꯦꯟ ꯑꯣꯏ ꯍꯨꯝ ꯇꯧꯔꯦ
ꯃꯥꯗꯤ ꯃꯃꯥꯅꯁꯨ ꯕꯦꯂꯦꯟ ꯇꯤꯔ ꯐꯪꯕꯅꯦ
ꯎꯝ ꯇ ꯇꯥꯎꯦ ꯑꯣ ꯎꯝ ꯃꯤꯁꯦ
ꯑꯗꯨꯏ ꯅꯨꯃꯤꯠꯇꯣ ꯑꯩꯅ ꯏꯝꯄꯥꯄꯦꯅ ꯒꯣꯜ ꯆꯟꯒꯅꯤꯅ ꯄꯩꯁꯥ ꯊꯥꯕ ꯑꯗꯨꯒ ꯦꯝꯕꯂꯅ ꯑꯣꯏꯅ ꯂꯣꯏ ꯆꯒꯤ ꯋꯥꯟ
ꯍꯠꯇ ꯏ ꯂꯩ ꯌꯥꯏꯕꯅꯦ ꯑꯗꯨ ꯅꯥꯏꯇ ꯃꯥꯣ
ꯑꯝ ꯍꯟꯗꯛ ꯋꯥꯔꯜ ꯀꯞꯁꯦ ꯐ꯭ꯔꯥꯟꯁ ꯆꯪꯉꯛꯀꯅꯤ ꯑꯥꯔꯖꯦꯟꯇꯤꯅꯥ ꯆꯪꯉꯛꯀꯅꯤ ꯃꯅꯤꯕꯨ ꯇꯗꯣ ꯃꯦꯕꯨ ꯐꯥꯏꯁꯤꯕꯣ
ꯑ ꯎꯝ ꯃꯖꯥꯕꯂꯌꯦꯦ ꯀꯣꯟ ꯑ ꯄꯠꯇꯒꯗꯤ ꯄꯒꯗꯕ ꯃꯥꯅꯦ
ꯑꯗꯨꯗꯅꯦ ꯄꯣꯣꯔꯇꯨꯒꯜꯁꯤꯦ ꯄꯣꯔꯇꯨꯒꯜꯁꯤꯦ ꯀ꯭ꯔꯣꯁꯌꯥ ꯀ꯭ꯔꯣꯁꯤꯌꯥꯁꯨ ꯃꯣꯏꯅ ꯊꯣꯏꯔꯝꯃꯦ ꯈꯜꯂꯣ ꯀꯣꯁꯤꯌꯥ ꯆꯥꯝꯃꯉꯥꯅꯤ ꯁꯄꯦꯟ ꯑꯃꯨꯛ ꯊꯦꯡꯅꯗꯣꯏꯅꯦꯕ
ꯎꯝ
ꯏꯁꯄꯦꯟꯗꯣ ꯀꯩꯒꯨꯝꯕ ꯑꯃꯨꯛ ꯊꯣꯏꯔꯝꯃꯦ ꯄꯣꯔꯇꯨꯒꯜ ꯗꯥꯏ ꯌꯥꯗ ꯊꯣꯏꯔꯝꯃꯦ ꯈꯜꯂꯣ ꯕꯦꯜꯖꯤꯌꯝ ꯑꯃꯨꯛ ꯊꯦꯡꯅꯔꯅꯤ ꯀꯩꯒꯨꯝꯕꯀꯣꯠ ꯁꯪꯉꯛꯑꯗꯦ ꯃꯣꯏꯁ ꯑꯗꯨꯗ ꯂꯥꯁꯇ ꯃꯣꯏ
ꯎꯝ
ꯁꯦꯃꯤꯐꯥꯏꯅꯦꯜꯗ ꯑꯃꯨꯛ ꯐ꯭ꯔꯥꯟꯁꯀ ꯄꯣꯔꯇꯨꯒꯜꯒ ꯑꯃꯨꯛ ꯁꯥꯟꯅꯗꯣꯏꯅꯦꯕ ꯃꯥꯒꯤ ꯂꯝꯕꯤꯁꯤꯀꯣ ꯑꯗ ꯏꯐ ꯑꯃꯨꯛ ꯊꯣꯏ ꯇꯥꯔꯒꯗꯤ ꯐꯥꯏꯅꯦꯜꯗ ꯑꯥꯔꯖꯦꯟꯇꯤꯅꯥ ꯆꯪ ꯑꯥꯔꯖꯦꯟꯇꯤꯅꯥꯨꯛ ꯁꯥꯟꯗꯣꯏꯅꯦꯕ ꯅꯠꯇ꯭ꯔꯒꯅ ꯕ꯭ꯔꯥꯖꯤꯜꯅ ꯅꯥ ꯁꯥꯝꯗ
ꯎꯝ
ꯑ ꯏꯁꯄꯇ ꯂꯕꯤꯁꯤ ꯈꯜꯂꯕꯖꯏ ꯀꯄꯨ
ꯃꯅꯦꯗꯗ ꯑꯁ ꯀꯂ ꯃꯔ ꯁꯅꯥꯕ꯭ꯔꯣ
ꯍꯣꯏ ꯑꯁ ꯃꯥꯅ ꯈꯔ ꯅꯍꯥ ꯑꯣꯏꯔꯤꯉꯩ ꯃꯇꯝ ꯑꯣꯏꯔꯗꯤ ꯅꯨꯡꯉꯥꯏꯗ
ꯎꯝ ꯍꯧꯖꯤꯛꯇꯤ ꯃꯥ ꯇꯥꯟꯕ ꯃꯥꯜꯂꯦ ꯀꯩꯅꯣ
ꯎꯝ ꯑꯍꯟ ꯑꯣꯏꯔꯕ ꯆꯍꯤꯗꯨ ꯃꯥ ꯕꯣꯜꯗ ꯌꯥꯝ ꯀꯟꯅ ꯆꯦꯟꯕ ꯈꯣꯠꯄ ꯇꯧꯕꯗꯣ ꯍꯥꯟꯅꯗꯧꯅ ꯉꯝꯗ꯭ꯔꯦꯕ ꯁꯥꯗ ꯃꯥꯒꯤ ꯃꯥꯏꯟꯗꯕꯨꯗꯤ ꯍꯣꯏ ꯋꯤꯜꯕꯨꯗꯤ ꯌꯥꯝ ꯂꯩꯖꯕꯀꯣ
ꯎꯝ
ꯋꯤꯜ ꯄꯋꯥꯔꯕꯨꯗꯤ ꯌꯥꯝ ꯂꯩꯕ ꯑꯗꯨꯕꯨ ꯕꯣꯗꯤꯗꯨꯅ ꯑꯅꯤ ꯑꯅꯅꯤꯅ ꯏꯟꯅ ꯃꯉꯗꯗ ꯅꯨꯡꯁꯤꯅꯥꯕ
ꯎꯝ ꯃꯥꯗꯨ ꯆꯦꯟꯗꯕꯒꯤ ꯑꯁ ꯌꯦꯡꯕ ꯅꯨꯡꯉꯥꯏꯇꯦ ꯣꯜ ꯍꯕꯗ ꯑꯗꯨꯥꯏꯕꯗ ꯃꯥꯣ
ꯍꯣꯏ
ꯑꯁ ꯍꯥꯟꯅꯗꯤ ꯃꯥꯅ ꯆꯦꯟꯕꯁꯤ ꯃꯥꯅ ꯅꯍꯥ ꯑꯣꯏꯔꯤꯉꯩ ꯃꯇꯝꯗ ꯑꯩꯈꯣꯏꯅ ꯃꯥꯇꯦꯛ ꯄꯥꯝꯕꯩ ꯃꯇꯝ ꯃꯥꯒꯤ ꯑꯦꯛꯁꯤꯗꯦꯟꯒ ꯊꯣꯛꯎꯔꯦꯗꯅ ꯑꯗꯨꯒ ꯊꯥꯔꯇꯤ ꯐꯥꯏꯚ ꯃꯤꯅꯤꯠꯁ ꯂꯩꯔꯒ ꯑꯃꯨꯛꯅꯤꯡ ꯇ꯭ꯔꯦꯅꯤꯡ ꯇꯧꯕ ꯑꯃꯨꯛ ꯂꯥꯛꯑꯦ ꯑꯗ ꯃꯥꯅꯦ ꯍ ꯄꯥꯎꯦ ꯌꯥꯝꯄꯥ ꯃꯅꯦ ꯑꯗꯨꯕꯨ ꯌꯥꯎ ꯌꯥꯗꯦ ꯍꯟꯗꯛꯁꯤꯃ
ꯃꯔꯔꯁꯨꯨꯔ ꯁꯅꯥꯗꯦ ꯃꯔꯔꯁꯨ
ꯎꯝ ꯆꯨꯝꯃꯦꯅꯦ ꯃꯔꯥꯡ ꯉꯔꯥꯡ ꯊꯥꯗꯣꯛꯂꯛꯇꯦ ꯑꯩꯗꯤ ꯑꯁꯄꯣꯔꯔꯗ꯭ꯔꯕ꯭ꯔꯁꯨ ꯅꯦꯃꯥꯔ ꯌꯥꯎꯗꯕꯤꯗ ꯅꯦꯃꯥꯔꯝꯇ ꯌꯦꯡꯗ꯭ꯔꯤꯑꯕ ꯍꯟꯗꯛꯇꯨ ꯑꯩ
ꯎꯝ
ꯃ ꯑꯋꯥ ꯌꯥ ꯆꯅ
ꯁꯤꯗꯤ ꯑꯗꯨꯝ ꯆꯦꯜꯂꯒ ꯑꯗꯨꯝ ꯆꯝꯕꯅꯤꯅ ꯌꯥꯝ ꯀꯩꯅꯣ ꯌꯦꯡꯕꯁꯨ ꯄꯦꯜꯂꯦ
ꯃꯥꯅꯦ ꯃꯥꯗꯤ ꯃꯁꯥ ꯌꯥꯝꯗ ꯊꯈꯤꯕ ꯀꯩꯁꯨ ꯍꯟꯗꯗꯦꯕ ꯄ꯭ꯂꯁ ꯃꯣꯏ ꯑꯥꯔꯖꯦꯟꯇꯤꯅꯥꯒꯤ ꯇꯤꯝ ꯃꯈꯩꯗꯨ ꯂꯣꯏꯅ ꯍꯥꯏꯗꯤ ꯃꯣꯏ ꯁꯞꯄꯣꯔꯠ ꯐ ꯄꯤꯅꯩꯑꯕ ꯃꯣꯏ ꯀꯣꯑꯣꯔꯗꯤꯅꯦꯁꯟ ꯌꯥꯝ ꯂꯩꯌꯦꯕ ꯅꯨꯡꯉꯥꯏꯕ ꯌꯦꯡꯕ
ꯎꯝ ꯌꯦ ꯂ
ꯎꯝ ꯃꯣꯏ ꯑꯗꯨꯗ ꯐ꯭ꯔꯥꯟꯁꯁꯨ ꯑꯗꯨꯝ ꯑꯥꯔꯖꯦꯟꯇꯤꯅꯥꯅꯦ ꯐ꯭ꯔꯥꯟꯁꯅꯦ ꯍꯧꯖꯤꯛ ꯅꯨꯡꯉꯥꯏꯔꯤꯁꯤꯀꯣ ꯌꯦꯡꯕ
ꯎꯝ
ꯏꯗꯤ ꯌꯦꯡ꯭ꯔꯣ ꯅꯪ
ꯌꯦꯡꯒꯤ ꯃꯤ ꯌꯦꯡꯗꯔꯤꯌꯦꯦ ꯑꯦ
ꯀꯅꯥ ꯀꯅꯥ ꯈꯪꯒꯦꯗꯒꯤ
ꯌꯦꯟ
ꯑꯝ ꯃꯣꯏꯁꯨ ꯏꯁꯀ꯭ꯋꯥꯠꯇꯤ ꯌꯥꯝ ꯐꯖꯕꯅꯦ ꯑꯍꯩ ꯑꯍꯩꯕ ꯂꯣꯏ ꯌꯥꯎꯕꯅꯦ ꯑꯗꯨꯒ ꯁꯥꯟꯅꯔꯛꯄꯗꯨꯅ ꯀꯩꯒꯤꯅꯣ ꯈꯪꯗꯦ ꯌꯥꯝ ꯐꯖꯕ ꯑꯣꯏꯗ꯭ꯔꯦ
ꯎꯝ
ꯖꯔꯃꯅꯤ ꯄꯣꯛꯈ꯭ꯔꯦ ꯀꯣ
ꯑꯣꯔꯦ ꯖꯔꯃꯅꯤ ꯑꯁ ꯈꯪꯗꯦꯗ ꯃꯣꯏ ꯈꯨꯠꯁꯥꯟꯅꯗ ꯄꯦꯟꯗꯦꯗ
ꯀꯤꯌꯥ
ꯍꯥꯥ
ꯍꯧ ꯀꯩ ꯑꯃ
ꯋꯥꯟ ꯋꯥꯟ ꯗ꯭ꯔꯣ ꯆꯠꯂꯒ ꯑꯦꯛꯁꯇ꯭ꯔꯥ ꯇꯥꯏꯝ ꯍꯥꯞꯄꯒ ꯑꯗꯨꯒ ꯄꯦꯅꯥꯜꯇꯤ ꯀꯥꯎꯅꯕꯗ ꯂꯦꯍꯣꯜ
ꯎꯝ ꯎꯝ ꯎꯝ ꯑꯔ ꯀꯣ ꯉꯝꯕ꯭ꯔꯅ
ꯑꯗꯨꯁꯨ ꯄꯦꯔ ꯊ ꯆꯃ
ꯃꯅꯕꯅ
ꯎꯝ ꯍꯗ ꯂꯩ ꯃꯥ ꯃꯥ ꯂꯩ ꯄꯅꯇꯗ ꯃꯅ ꯎꯊ ꯃꯤꯗꯤ ꯆꯤꯟꯖꯥꯛ ꯑꯐ ꯑꯐ ꯆꯥꯏꯅꯤ ꯋꯥꯡ ꯆꯥꯎꯔꯒ ꯆꯤꯟꯖꯥꯛ ꯐ ꯆꯥ ꯑꯩꯈꯣꯏ ꯑꯦꯁꯤꯌꯥꯒꯤ ꯖꯄꯥꯟꯗ ꯈꯤꯇꯪ ꯋꯥꯡꯉꯗꯤꯀꯣ ꯌꯥꯝꯅ ꯍꯣꯏ ꯍꯩꯇꯕꯗꯤ ꯅꯠꯇꯦ ꯍꯥꯏꯌꯦ ꯑꯗꯨꯗꯣ ꯈꯤꯇꯪꯒ ꯋꯥꯡꯖꯔꯝꯃꯗꯤ ꯄꯨꯂꯞ ꯑꯣꯏꯅ
ꯆꯎ ꯀꯣ ꯆꯕꯦ
ꯆꯥꯎꯣꯕꯅꯦ ꯁ ꯇꯣꯒ
ꯎꯄꯤ ꯃꯂꯦ ꯑꯗꯨ ꯃꯥꯦ ꯃꯁꯥꯟꯒ ꯎꯝ ꯃꯕꯨꯗ ꯑꯣꯃ ꯂꯩꯜ ꯆꯗꯅꯤ
ꯋꯥꯔꯝꯕꯂꯦ ꯃꯣꯏ ꯏꯅꯥꯍꯎꯋꯥꯏꯒꯤ ꯅꯣꯕꯦꯜꯁꯦ ꯃꯌꯥꯝꯅ ꯍꯧꯖꯤꯛ ꯌꯥꯝ ꯄꯥꯝꯅꯔꯤꯁꯦ ꯀꯩꯒꯤꯅꯣꯗ ꯅꯣꯔꯣꯏꯁꯦ ꯍꯥꯟꯅ ꯋꯥꯔꯜ ꯀꯞ ꯆꯪꯉꯝꯗꯦꯕ ꯑꯗꯣ ꯍꯟꯗꯛꯇꯣ ꯃꯣꯏꯗꯣ ꯆꯪꯁꯨ ꯆꯪꯉꯦ ꯑꯗꯨꯒ ꯕꯥꯏꯛꯀꯤꯡꯁꯇ ꯚꯥꯏꯞ ꯑꯃ ꯂꯩꯕ ꯃꯣꯏ ꯑꯔꯤꯕ ꯅꯍꯥꯟꯋꯥꯏ ꯁꯤꯒ ꯍꯣꯟꯗꯨꯒꯤ ꯚ ꯁꯉꯗ
ꯕꯥꯏꯛꯀꯤꯡ ꯁꯋꯥꯏꯗꯤ ꯍꯋꯥꯏ ꯃꯣꯏ ꯌꯥꯝ ꯁꯦꯚꯁ ꯑꯣꯏꯕ ꯍꯤꯒ ꯊꯧꯔꯒ ꯑꯗꯨꯝ ꯂꯝ ꯂꯝꯗ ꯆꯠꯂꯒ ꯃꯤꯒ ꯐꯨꯒꯥꯏꯕꯤ ꯐꯨꯒꯥꯏꯕꯤ ꯇꯧꯕ ꯇ꯭ꯔꯥꯏꯞ ꯈꯔ ꯂꯩꯑꯕ
ꯎꯝ
ꯃꯣꯏꯒꯤ ꯙꯔꯥꯅꯦꯕ ꯅꯣꯋꯦꯁꯦ ꯃꯣꯏꯒꯤ ꯄ꯭ꯔꯗꯁꯤꯟꯅꯦꯔꯦ ꯅꯪ ꯎꯗ꯭ꯔꯤꯕꯣ ꯃꯣꯏꯒꯤ ꯕꯣꯜ ꯁꯥꯟꯅ ꯀꯥꯟꯗ ꯃꯣꯏꯅ ꯊꯣꯏꯑꯀꯥꯟꯗ ꯊꯣꯡꯉꯒ ꯊꯤꯜꯂꯒ ꯍꯨꯛ ꯍꯨꯛ ꯇꯧꯕꯗ ꯐꯤ ꯌꯣꯟꯕꯩ ꯇꯥꯏꯞꯇ ꯇꯧꯕꯗ ꯣꯡꯕꯩꯒꯤ
ꯅ ꯌꯦꯗꯔꯤ ꯍꯥꯏ
ꯃꯁꯍꯤꯅꯦ
ꯑꯩꯁꯨ ꯌꯦꯟꯔꯤꯗ ꯃꯨꯒꯤ ꯐꯨꯜ ꯄ꯭ꯂꯦ ꯍꯂꯀ ꯃꯈ ꯈ
ꯎꯝ ꯁꯅꯥꯕ ꯀ ꯑꯣ ꯗ꯭ꯔꯣꯟ ꯆꯕꯅꯦ ꯭ꯔꯣ ꯑꯗꯨ ꯑꯕꯕꯨ ꯒ ꯁꯅꯥꯕ ꯊꯅ ꯍꯥꯠꯇ꯭ꯔꯣ
ꯃꯥ ꯍꯣꯏ ꯑ꯭ꯔ ꯊꯥꯗ꯭ꯔ
ꯗꯤꯗꯣ ꯥꯎꯀꯤ ꯄꯔ ꯑꯗꯨ ꯃꯥꯕꯨ
ꯑ ꯑ ꯑꯣ ꯑꯍꯟꯗ
ꯍ ꯍꯣꯏ ꯑꯍꯥꯟꯕꯦ ꯌꯥꯝ ꯇꯧꯕꯗꯣ
ꯑꯥ ꯑꯗꯛ ꯋꯥꯔꯜ ꯀꯞꯇ ꯑꯗꯨ ꯀꯤꯞꯄꯔꯗꯨ ꯐꯥꯎꯖꯔꯤꯅꯦ
ꯃꯣꯏꯒꯤ ꯇꯦꯝꯗꯤ ꯁꯅꯥꯅꯕ ꯍꯥꯏꯗꯤꯦ
ꯑ
ꯃꯄꯥꯅ ꯍꯥꯏꯕꯒꯤꯅꯦꯀꯣ
ꯃꯥ ꯃꯥ ꯍꯥꯟꯅ ꯌꯥꯝ ꯐꯥꯎꯖꯔ ꯀꯦꯩꯅꯣ ꯌꯥꯝ ꯅꯨꯡꯁꯤꯕ ꯑꯃꯅ ꯃꯥꯥꯏ ꯋꯥꯔꯤꯗꯣ ꯃꯃ ꯗꯤꯀꯦꯠꯇꯣ ꯃꯃꯥꯗꯁꯨ ꯇꯧꯔꯨꯔꯦ ꯃꯃꯥ ꯊꯕꯛꯁꯨ ꯁꯨ ꯊꯕꯛ ꯁꯨꯕ ꯂꯨꯔꯒ ꯇ꯭ꯔꯦꯅꯤꯡ ꯇꯧꯕꯅꯦꯕ ꯃꯥꯅꯗꯣꯏꯁꯤ
ꯎꯝ
ꯑꯗꯨꯗ ꯃ ꯄꯣ ꯁ ꯀꯩꯅꯣꯁꯨ ꯂꯣꯏ ꯂꯩꯇ꯭ꯔꯦꯗꯅ ꯁꯤꯈ꯭ꯔꯦ ꯍꯥꯏꯗꯅ ꯃꯃꯥ ꯍꯣꯏꯗ
ꯃꯥꯒꯤ ꯊ ꯍꯔꯗꯤ ꯁꯝꯕꯅꯦ
ꯑꯥ
ꯎꯝ ꯀ ꯁꯊꯤꯅꯦꯦ
ꯋꯥꯔꯜ ꯀꯞꯁꯤꯅꯀꯣ ꯄ꯭ꯂꯦꯠꯐꯣꯔꯝ ꯑꯃ ꯃꯉꯣꯟꯗ ꯐꯪꯍꯟꯕꯗꯣ ꯌꯥꯝ ꯐꯩ ꯍꯥꯏꯗꯤ ꯄꯣꯕ ꯑꯊꯣꯏꯕ ꯅꯠꯇꯕꯊꯣꯏꯕ ꯄꯣꯁꯦꯛ ꯑꯃ ꯂꯩꯍꯧꯔꯦ ꯑꯗꯨ ꯃꯥꯒꯤ ꯐꯦꯝ ꯑꯃ ꯍꯥꯏꯇꯥꯔꯦ ꯊꯝꯍꯧꯕꯗ
ꯎꯝ
ꯑꯍꯥꯟꯕꯕꯨꯗꯤ ꯑꯍꯟ ꯑꯣꯏꯔꯦ ꯑꯗꯨꯑꯣꯏꯁꯨ ꯊꯦꯡꯉꯒꯁꯨ ꯑꯗꯨꯝ ꯐꯥꯎꯕ ꯉꯝꯃꯤ ꯍꯥꯏꯕꯗꯨ ꯇꯥꯏꯑꯕ
ꯑ ꯎ ꯃꯥꯅ ꯍꯥꯏꯕꯅꯦ ꯑꯁ ꯑꯩꯒꯤ ꯑꯔꯣꯏꯕ ꯃꯤꯁꯤ ꯌꯥꯝ ꯇꯗꯥꯎ ꯌꯥꯏ ꯃꯤꯦꯁꯤꯒ ꯁꯥꯟꯅꯕ ꯐꯪꯕꯁꯤꯒ ꯍꯥꯏꯕꯅꯦꯕ ꯃꯤꯁꯤꯈꯣꯏꯒ ꯇꯥꯕꯁꯦ
ꯎꯝ ꯃꯦꯁꯤꯒꯤ ꯤ ꯐꯦꯅꯦ ꯍꯥꯏꯌꯦ ꯃꯣ
ꯑꯥ ꯃꯉꯣꯟꯗꯩꯗꯤ ꯅꯍꯥꯟꯅ ꯌꯡꯁꯤꯒ
ꯎꯝ ꯑꯩꯈꯣꯏꯒꯤ ꯇꯤꯝꯗꯣ ꯎꯝ ꯑ ꯗꯤꯁ ꯏꯔ ꯅ ꯐꯁ ꯇꯥꯏꯝ ꯑꯣꯏꯕ ꯃꯦ ꯀꯞꯁꯦ ꯃꯣꯏꯗ ꯎꯝ ꯑꯗꯨꯒꯤ ꯃ ꯑꯗꯨꯅꯤ ꯐꯗ ꯐꯔ